ꯀꯥꯢꯗ
ꯑꯥ ꯅꯝꯕꯔꯕꯨꯗꯤ ꯂꯣꯏ ꯀꯥꯅꯤꯗ ꯑꯗꯨꯕꯨꯗꯤ ꯑꯩꯅ ꯇꯧꯕꯅꯤꯅ ꯑꯗꯨ ꯀꯩꯁꯨ ꯀꯥꯏꯗꯦ ꯅꯪꯒꯤꯁꯨ ꯑꯗꯨꯝ ꯂꯣꯏꯅ ꯑꯥ ꯅꯪꯉꯣꯟꯗ ꯀꯥꯖꯗꯕꯩ ꯋꯥꯅꯤ ꯅꯪꯒꯤꯁꯨ ꯑꯗꯨꯝ ꯌꯥꯝ ꯌꯥꯎꯔꯤꯅꯦ ꯍꯧꯖꯤꯛꯀꯤ ꯄꯣꯠꯇꯨꯗ ꯄꯨꯂꯞ ꯑꯩꯁ ꯀꯩ ꯑꯆꯥꯄꯣꯠꯅꯣ
ꯍꯥꯥ
ꯀꯩ ꯑꯆꯥꯄꯣꯠ ꯆꯥꯏꯅꯣꯕꯥ
ꯈꯨꯔꯨꯃꯥꯟ ꯆꯥ ꯑꯩꯒꯤ ꯀꯩꯅꯣ ꯆꯥꯛ ꯌꯥꯝ ꯆꯥꯅꯕꯀꯣ
ꯑꯣ ꯑꯗꯨꯒꯤꯔꯥ ꯈꯨꯔꯨꯃꯥꯟ ꯀꯔꯝꯕꯅꯣ ꯃꯣꯔꯣꯛ ꯁꯥꯕꯤꯔꯣ ꯅꯠꯇ꯭ꯔꯒ ꯑꯊꯨꯝꯕꯤꯔꯣ
ꯅꯠꯇꯦ ꯑꯥ ꯑꯗꯨꯝ ꯅꯣꯔꯃꯦꯜꯗꯣ ꯅꯣꯔꯃꯦꯜ ꯑꯣꯏꯕ ꯑꯗꯨꯝ ꯃꯦꯗꯤꯌꯝ ꯍꯥꯢꯁꯤꯔꯥ
ꯥ ꯎꯝ ꯅꯠꯇꯦ ꯃꯦꯗꯤꯌꯝ ꯍꯥꯏꯁꯦ ꯅꯠꯇꯦ ꯈꯨꯔꯨꯃꯥꯟꯗꯁꯨ ꯑꯩꯈꯣꯏꯒꯤ ꯁꯣꯜꯇꯦꯠꯀ ꯁ꯭ꯋꯤꯠꯅꯦꯁꯀ ꯂꯩꯗꯅ ꯀꯔꯝꯕꯅꯣ ꯅꯪ ꯁꯥꯏꯗꯣ
ꯑꯩ ꯁ꯭ꯋꯤꯠꯅꯦꯠꯇꯣ ꯑꯥ ꯁ꯭ꯋꯤꯠꯅꯦꯠꯇꯣ ꯅꯠꯇꯦ ꯁꯣꯜꯇꯦꯠꯇꯨꯅꯦ
ꯁꯣꯜꯇꯦꯠ ꯇꯣ
ꯑꯥ
ꯉꯥꯏꯈꯣ ꯑꯩ ꯈꯨꯔꯃꯥꯟ ꯍꯥꯏꯗꯣ ꯁꯣꯏꯕ ꯃꯥꯜꯂꯦ ꯅꯤꯡꯀꯤ ꯍꯥꯏꯗꯣꯏꯔꯥ ꯅꯪꯖꯦ
ꯍꯥ ꯅꯤꯝꯀꯤ ꯅꯠꯇꯦꯌꯦ
ꯅꯤꯝꯀꯤ ꯅꯠꯇꯕ ꯈꯨꯔꯨꯃꯥꯟꯅꯦꯕꯀꯣ ꯑꯣ ꯈꯨꯔꯨꯃꯥꯟꯂ ꯈꯨꯔꯃꯥꯟ ꯑꯣ ꯈꯨꯔꯃꯥꯟꯗꯣ ꯀ꯭ꯌꯨꯨꯞꯇꯣ ꯑꯣ ꯈꯪꯉꯦ ꯈꯪꯉꯦ ꯑꯗꯨ ꯅꯤꯡ ꯅꯤꯡꯀꯤꯁꯨ ꯍꯥꯏꯅꯗꯥꯏꯅꯦ ꯅꯤꯡꯀꯤ ꯑꯊꯨꯝꯕ
ꯅꯤꯝ ꯅꯤꯝꯀꯤꯗꯤ ꯅꯝꯀꯤꯗꯤ ꯅꯠꯇꯦꯍꯦ ꯅꯦꯝꯀꯤꯗꯨꯗꯤ ꯀꯩꯅꯣ ꯁꯦꯞꯇꯨꯅꯤꯅ ꯑ ꯗꯥꯏꯃꯟ ꯁꯦꯞꯇꯨꯅꯤꯅ ꯑꯥ ꯗꯥꯢꯃꯟ ꯁꯦꯞꯇ ꯑꯥ ꯅꯪꯗꯤ ꯀ ꯀꯩ ꯕꯤꯛ ꯀ꯭ꯔꯤ ꯕꯦꯀ꯭ꯔꯤ ꯑꯆꯥꯄꯣꯠꯇ ꯀꯅꯥ ꯀꯔꯝꯕꯅ ꯈ꯭ꯋꯥꯏ ꯍꯥꯎꯒꯦ
ꯕꯦꯀ ꯕꯦꯀ꯭ꯔꯤꯒꯤꯗ ꯍꯥꯏꯇꯥꯥꯔꯒꯗꯤ ꯕꯦꯀ꯭ꯔꯤꯗ ꯍꯥꯏ ꯇꯥꯔꯒꯗꯤ ꯑꯦ ꯑꯗꯨ ꯍꯥꯏꯔꯒ ꯅꯪ ꯆꯥꯍꯥꯎ ꯀꯦꯛꯇꯣ ꯈꯪꯕ꯭ꯔꯥ ꯆꯥꯍꯥꯎ ꯀꯦꯛꯇꯣ ꯕ꯭ꯂꯦꯛ ꯔꯥꯏꯁꯅ ꯁꯦꯝꯕ ꯀꯦꯛꯇꯣ ꯑꯁ ꯑꯗꯨꯗꯤ ꯃꯩ ꯆꯠꯄꯅꯤꯍꯦ ꯍꯥꯎꯕꯅꯦ ꯑꯗꯨ ꯑꯗꯨꯝꯗꯤ ꯊꯤꯟ ꯄꯥꯝꯃꯦ ꯇꯥꯡꯕ ꯍꯥꯏꯖꯦ ꯃꯥ ꯀꯩꯅꯣꯅꯤꯗ ꯃꯥꯒꯤ ꯃꯆꯥ ꯃꯆꯥ ꯃꯆꯥꯗꯣ ꯍꯥꯏꯗꯤ ꯃꯔꯤ ꯃꯔꯤ ꯍꯥꯟꯕꯅꯦꯕ ꯄꯦꯀꯦꯠ ꯑꯝꯗ ꯑꯗꯨꯒꯤ ꯄꯣꯠꯇꯣ ꯐꯣꯔꯇꯤ ꯐꯣ ꯐꯣꯔꯇꯤ ꯑꯣꯏꯕ ꯍꯥꯏꯗꯤ ꯑꯃ ꯑꯃꯗ ꯇꯔꯥ ꯇꯔꯥ ꯄꯤꯕꯩ ꯇꯥꯏꯞꯇ
ꯅꯪ ꯍꯥꯏꯕꯗꯤ ꯄꯨꯔꯤꯒꯨꯝꯗ꯭ꯔꯣ
ꯑ ꯀꯩꯅꯣꯗꯣ ꯔꯥꯅꯤ ꯀꯦꯛꯀꯤ ꯇꯥꯏꯞꯇꯣ ꯃꯆꯥꯗꯣ ꯑꯗꯨꯒꯤꯗꯣ ꯀꯦꯛ ꯃꯆꯥ ꯃꯆꯥꯗꯣ ꯑꯗꯨꯒꯤꯗꯣ ꯕꯦꯀꯔꯤ ꯑꯣꯏꯅ ꯄꯦꯛꯀꯦꯠꯇ ꯌꯣꯟꯕꯗꯣ ꯍꯦꯟꯃꯦꯠ ꯇꯧꯔꯒ ꯑꯗꯨ ꯍꯥꯎꯕꯅꯦꯕ ꯑꯗꯨꯖꯨ ꯍꯥꯎꯋꯤ ꯑꯗꯨ ꯕꯅꯅꯥ ꯀꯦꯛꯁꯨ ꯍꯥꯎꯏ
ꯑꯗꯨꯐꯥꯎ ꯍꯥꯎꯔꯗꯤ ꯑꯈꯣꯏ ꯇ꯭ꯔꯥꯏꯕꯦꯜꯒꯤ ꯆꯥꯍꯥꯎꯈꯨꯝꯕ ꯑꯗꯨꯗꯥꯗꯤ ꯊꯤꯅ ꯍꯥꯎꯕꯅꯦꯍꯦ
ꯑꯣ ꯑꯣ ꯑꯣ ꯅꯣꯏꯖꯨ
ꯍꯣꯏ ꯍꯣꯝ ꯃꯦꯠꯀꯨꯝꯕ ꯁꯦꯝꯃꯗꯤꯀꯣ ꯑꯈꯣꯏꯖꯨ ꯀꯩꯅꯣ ꯐꯪꯁꯟꯒꯨꯝꯕ ꯍꯥꯥ
ꯍꯩꯕ꯭ꯔꯥꯕ ꯁꯦꯝꯕ
ꯑꯩꯗꯤ ꯍꯩꯇꯦꯗ ꯂꯥꯏꯛ ꯑꯈꯣꯏ ꯃꯥꯒꯨꯝꯕ ꯑꯍꯟꯖꯤꯡ
ꯑꯣ
ꯑꯣ ꯇꯥꯏ ꯅꯣꯏꯃ ꯍꯣꯏꯅꯒ ꯁꯦꯝꯃꯗꯒ ꯅꯪ ꯀꯩꯅꯣ ꯇꯧ ꯌꯥꯕꯖꯥꯠꯅꯤꯅꯦ ꯄꯨꯔꯛꯑꯒ ꯑꯈꯣꯏ ꯆꯥꯃꯤꯟꯅ ꯌꯥꯕꯖꯥꯠꯅꯤꯅꯦ ꯃꯍꯥꯥꯎꯗꯣ ꯌꯦꯡꯕꯒꯤ ꯍꯥꯎꯅꯤꯗ ꯑꯗꯨꯅꯦ ꯃꯥꯟꯅꯦ ꯃꯥꯟꯅꯦ ꯑꯦ ꯅꯪ ꯕꯥꯔ ꯅꯪ ꯕꯥꯔꯗꯦꯖꯦ ꯀꯩꯅꯣ ꯑꯣꯏꯕ꯭ꯔꯥ ꯑꯥ ꯍꯟꯇꯛ ꯍꯟꯇꯛꯀꯤ ꯊꯥ ꯀꯌꯥꯃꯨꯛꯀ ꯋꯥꯠꯂꯤ
ꯑꯩꯗꯤ ꯊꯤꯟꯅ ꯋꯥꯠꯂꯤꯌꯦ ꯕꯥꯔꯗꯦꯗꯤ
ꯑꯣ ꯑꯣ ꯑꯣ ꯑꯗꯨꯅꯔꯥ
ꯑꯩ ꯋꯤꯟꯇꯔ ꯃꯤꯅꯦꯍꯦ
ꯑꯣ ꯋꯤꯟꯇꯔ ꯃꯦꯟꯅꯤꯅꯦ ꯅꯠꯇ꯭ꯔꯥ ꯑꯦ ꯋꯤꯟꯇꯔ ꯍꯥꯏꯔꯒ ꯑꯗꯨꯗꯤ ꯀꯣꯏꯁꯟ ꯑꯃꯃꯨꯛ ꯊꯣꯛꯂꯛꯇꯣꯔꯦ ꯀꯩꯗꯧꯔꯕ ꯕꯥꯔꯗꯦꯗ ꯑꯩ ꯍꯪꯒꯦ ꯇꯧꯔꯝꯃꯤꯖꯦ ꯅꯪꯖꯦ ꯋꯤꯟ ꯕꯥꯔꯗꯦ ꯂꯥꯛꯅꯤꯡꯗ꯭ꯔꯦ
ꯍꯥꯏꯌꯣ ꯍꯥꯏꯌꯣ ꯍꯥꯏꯌꯣ ꯍꯥꯏꯌꯣ ꯀꯣꯏꯁꯟꯗꯣ
ꯑꯩ ꯍꯪꯒꯦ ꯇꯧꯏꯖꯦ ꯅꯪꯖꯦ ꯋꯤꯟꯇꯔꯒꯤ ꯃꯤꯅꯦꯕꯀꯣ ꯍꯥꯏꯗꯤ ꯋꯤꯟꯇꯔꯗ ꯄꯣꯛꯑꯦꯕ ꯈ꯭ꯋꯥꯏ ꯐꯦꯕꯔꯥꯏꯠꯁꯦ ꯅꯪ ꯁꯝꯃꯔ ꯑꯦꯔꯥꯖꯤꯒꯅꯦ ꯋꯤꯟꯇꯔ ꯑꯦꯔꯥꯖꯤꯒ ꯀꯅꯥꯝ ꯀꯔꯝꯕꯅ ꯍꯦꯟꯅ ꯄꯥꯝꯃꯦ
ꯁꯝꯃꯔ
ꯁꯝꯃꯔꯅ ꯍꯦꯟꯅ
ꯑꯥ ꯁꯝꯃꯔ ꯄꯥꯝꯃꯦ
ꯑꯣ ꯁꯝꯃꯔ ꯑꯗꯨꯕꯨꯗꯤ ꯆꯨꯝꯃꯦ ꯁꯝꯃꯔ ꯑꯩꯖꯨ ꯁꯝꯃꯔ ꯄꯤꯛꯅꯤ ꯀꯥꯏꯗꯩꯩ ꯁꯝꯃꯔ ꯊꯤ ꯅꯨꯡꯉꯥꯏꯕꯤꯅꯦ ꯃꯨꯠ ꯊꯤ ꯅꯨꯡꯉꯥꯏꯌꯦ ꯁꯝꯃꯔꯗꯗꯤ ꯋꯤꯟꯇꯔꯖꯦ ꯀꯩꯒꯤꯅꯣ ꯈꯪꯗꯦꯕ ꯋꯥꯈꯟꯖꯦ ꯄꯤꯛꯁꯟꯕꯤ ꯇꯧꯕꯗꯣ ꯑꯗ꯭ꯋꯥꯏꯟ ꯇꯧꯋꯦ ꯑꯗꯨꯒ ꯃꯤꯁ ꯁꯤꯡꯖꯤꯅ ꯀꯃꯥꯏꯟ ꯇꯧꯏꯅꯣ ꯈꯪꯗꯦ ꯋꯤꯟꯇꯔ ꯍꯩꯅꯕ ꯀꯥꯡꯒꯨ ꯑꯝꯖꯨ ꯂꯩꯔꯤꯅꯦ
ꯑꯗꯨꯅꯦ ꯋꯤꯟꯇꯔ ꯍꯥꯏꯅꯕ ꯁꯥꯕ ꯄꯥꯝꯕ ꯄꯥꯝꯗꯕ ꯀꯥꯡꯕꯨ ꯀꯣ
ꯎꯝ ꯎꯝ
ꯑꯩꯗꯣ ꯐꯨꯔꯤꯠ ꯑꯊꯥ ꯑꯊꯥꯕꯒ ꯍꯥꯞꯄꯖꯦ ꯌꯥꯝ ꯇꯜꯂꯤꯅꯦ
ꯑꯣ ꯑꯗꯨꯖꯨ ꯑꯗꯨꯖꯨ ꯑꯗꯨꯕꯨꯗꯤ ꯑꯣꯏꯔꯦ ꯑꯩꯅ ꯈ꯭ꯋꯥꯏ ꯇꯜꯂꯤꯖꯤꯅ ꯃꯣꯏ ꯐꯃꯨꯡꯗꯒ ꯐꯃꯨꯡꯗꯒ ꯆꯪꯕꯗ ꯏꯪꯊ꯭ꯔꯤꯛꯀ ꯏꯪꯕꯗꯣ ꯈꯪꯕ꯭ꯔꯥ
ꯎꯝ
ꯑꯁ ꯑꯗꯨꯗꯤ ꯍꯩꯅꯗꯦꯍꯦ ꯀꯣꯟꯅꯕꯨꯗꯤ ꯁꯥꯒꯠꯇ ꯁꯥꯒꯠꯆ ꯇꯥꯔꯒꯁꯨ
ꯐꯃꯨꯡꯗꯒꯤ ꯂꯦꯡꯅꯤꯡꯗꯕꯗꯣ ꯈꯪꯕ꯭ꯔꯥ
ꯎꯝ ꯃꯥꯟꯅꯦ ꯑꯗꯨꯖꯨ ꯑꯣꯏꯔꯦꯅ ꯑꯗꯒꯤ ꯃꯥꯟꯅꯦ ꯇꯨꯝꯃꯝꯗꯥꯏꯗ ꯆꯪꯕꯗ ꯏꯪꯇ꯭ꯔꯤꯛꯀ ꯏꯪꯉꯒ ꯂꯩꯔꯝꯕꯗꯣ ꯈꯣꯡꯒ ꯊꯤꯡꯖꯤꯟꯕꯗ ꯑꯗꯨꯖꯨ ꯄꯨꯟꯕꯒꯤ ꯃꯩꯐꯨꯒꯨꯝꯕ ꯕꯣꯟ ꯐꯥꯏꯌꯔ ꯇꯧꯕꯒꯤꯗꯤ ꯅꯨꯡꯗꯤ ꯅꯨꯡꯉꯥꯏꯀꯣ ꯗꯨꯕꯨꯗꯤ ꯑꯦ ꯑꯗꯨꯒꯤ ꯅꯨꯡꯉꯥꯏꯕꯒꯤ ꯍꯥꯏꯔꯨꯔꯗꯤ ꯑꯦ ꯀꯩꯅꯣꯖꯨ ꯇꯧꯔꯝꯅꯤꯗ ꯅꯣꯏ ꯈ꯭ꯔꯤꯁꯃꯥꯁꯇꯖꯨ ꯅꯨꯡꯉꯥꯏꯔꯝꯅꯤꯗ ꯑꯗꯨꯒꯤ ꯍꯥꯏꯔꯨꯔꯗꯤ ꯆꯥꯕ ꯊꯛꯄꯒꯤ ꯅꯣꯏ ꯄꯥꯔꯇꯤ ꯃꯌꯥꯝ ꯇꯧꯕꯒꯤ
ꯎꯝ ꯆꯥꯕ ꯊꯛꯃꯟꯕꯒꯤ ꯐꯔꯛꯇꯕꯁꯦ ꯅꯣꯏ ꯅꯣꯏꯊꯣꯛꯏꯁꯦ ꯈ꯭ꯔꯤꯁꯃꯥꯁ ꯃꯇꯝꯗꯗꯤ ꯃꯤ ꯅꯣꯏꯅꯔꯤꯖꯦ ꯋꯤꯟꯇꯔ ꯗꯁꯨꯀꯣ
ꯑꯗꯨꯀ ꯑꯗꯨꯝꯀ ꯀꯥꯡꯒꯨꯖꯤꯅꯤ ꯀꯥꯟꯅꯔꯛꯀꯗꯣꯏꯖꯦ ꯅꯠꯇ꯭ꯔꯥ
ꯀꯥꯟꯅꯔꯛꯀꯅꯤ ꯀꯅꯔꯛꯀꯅꯤ ꯋꯤꯟꯇꯔꯗꯗꯤ
ꯃꯥꯟꯅꯤ ꯃꯦꯇꯥꯕꯣꯂꯤꯖꯝ ꯊꯨꯕ ꯀꯥꯡꯕꯨꯖꯤꯅꯦꯕ ꯑꯗꯨꯒꯨꯝꯕꯗ ꯃꯥꯟꯅꯦ
ꯑꯣꯛꯁꯥ ꯑꯣꯛꯁꯥ ꯑꯣꯛꯁꯥ ꯌꯥꯝ ꯆꯥꯕꯅꯦ ꯀꯩꯅꯣ ꯋꯤꯟꯇꯔꯗꯗꯤ
ꯋꯤꯟꯇꯔꯗꯔꯣ ꯍꯥꯎꯕꯨ ꯍꯥꯎꯅꯤꯅꯦ ꯑꯣꯛꯁꯥ ꯆꯥꯕꯗꯣ
ꯁꯥ ꯆꯥꯕꯖꯦ ꯁꯟꯅꯦ ꯑꯣꯛꯅꯦ ꯑꯗꯨꯝ ꯇꯧꯔ ꯂꯩꯔꯅꯤ
ꯎꯝ ꯗꯥꯏꯔꯦꯛ ꯑꯣꯏꯅ ꯂꯩꯀꯥꯏ ꯀꯩꯅꯣꯒꯤ ꯑꯣꯏꯅ ꯇꯧꯏꯔꯣ ꯍꯥꯏꯗꯤ ꯈꯨꯟꯒꯤ ꯑꯣꯏꯅ ꯄꯨꯔꯞ ꯁꯤꯜꯂꯤꯔꯣ ꯑꯃꯨꯛꯇꯪꯗ ꯆꯥꯎꯅ
ꯈ꯭ꯔꯤꯁꯃꯥꯁ ꯑꯁꯦ ꯎꯝ ꯈ꯭ꯔꯤꯁꯃꯥꯁ ꯑꯁꯦ ꯈꯨꯟꯒꯤ ꯑꯗꯨꯝ ꯄ꯭ꯔꯣꯒ꯭ꯔꯥꯝ ꯄ꯭ꯔꯣꯒ꯭ꯔꯥꯝꯒꯤ ꯀꯣ ꯈꯨꯟ ꯑꯁꯦ ꯀꯟꯇ꯭ꯔꯤꯕ꯭ꯌꯨꯠ ꯄꯩꯁꯥ ꯀꯟꯇ꯭ꯔꯤꯕ꯭ꯌꯨꯠ ꯇꯧꯕꯅꯤꯅ
ꯎꯝ ꯎꯝ
ꯀꯟꯇ꯭ꯔꯤꯕ꯭ꯌꯨꯠ ꯇꯧꯔꯒ ꯑꯗꯨꯝ ꯎꯝ ꯀꯣꯛꯄ꯭ꯔ ꯅꯠꯇ꯭ꯔꯒ ꯑꯥ ꯈꯔ ꯏꯁꯄꯦꯁꯦꯜ ꯑꯣꯏꯅ ꯑꯥ ꯏꯁꯄꯤꯁꯦꯜ ꯑꯣꯏꯅ ꯆꯥꯗꯕ ꯁꯥꯁꯨ ꯆꯥꯁꯦ ꯍꯥꯏꯔꯗꯤ ꯆꯤꯡꯒꯤ ꯁꯟꯁꯦ ꯂꯩꯌꯦꯕ ꯇꯣꯉꯥꯟꯅ ꯈꯪꯕ꯭ꯔ ꯃꯆꯩꯒꯨꯝꯕ ꯁꯥꯡꯉꯀꯣ ꯑꯥ ꯆꯤꯡꯂꯣꯝꯗ ꯂꯧꯕ ꯆꯠꯄꯅꯦ ꯑꯗꯨꯗꯤ
ꯑꯣ ꯑꯣ ꯇꯣꯉꯥꯟꯅ ꯑꯗꯨꯝ
ꯑꯗꯨꯝ ꯏꯚꯤꯅꯤꯡ ꯔꯣꯝꯗ ꯑꯥꯐꯇꯔꯅꯨꯟꯗꯒꯤ ꯍꯥꯠꯂꯅꯤ ꯇꯅꯣꯟꯗꯒꯤ ꯑꯗꯨꯝ ꯁꯦꯝꯃ ꯍꯧꯔꯒ ꯑꯗꯨꯝ ꯊꯣꯡꯉꯒ ꯑꯗꯨꯝ ꯄꯨꯂꯞ ꯑꯣꯏꯅ ꯑꯗꯨꯝ ꯆꯥꯕ ꯅꯨꯡꯉꯥꯏꯕꯖꯥꯠꯅꯤ ꯑꯥ
ꯍꯥꯎꯕꯨ ꯍꯥꯎꯅꯤꯗ ꯃꯌꯥꯝꯒ ꯄꯨꯜꯂꯒ ꯇꯧꯔꯒ ꯂꯥꯡꯉꯒ ꯅꯠꯇ꯭ꯔꯥ ꯇꯧꯕꯁꯦ
ꯍꯟꯗꯛ ꯑꯃꯨꯔꯛꯇꯤ ꯋꯤꯟꯇꯔꯗꯁꯦ ꯐꯖꯅ ꯈꯥꯡꯉꯦꯗ ꯍꯥꯏꯕꯗꯤ ꯖꯤꯝ ꯆꯠꯄꯅꯤꯅꯀꯣ ꯆꯥꯕ ꯊꯛꯄꯁꯦ ꯌꯥꯝ ꯆꯦꯛꯁꯤꯟꯕꯗꯣ
ꯎꯝ ꯎꯝ ꯍꯟꯗꯛꯀꯤꯗꯤ ꯍꯧꯒꯤꯕꯗꯣ
ꯑꯥ ꯑꯗꯨꯒꯤ ꯑꯩꯁꯨ ꯅꯣꯏ ꯏꯁꯥꯗꯣ ꯅꯣꯏꯕ
ꯑꯥ
ꯑꯁꯤ ꯆꯠꯇ꯭ꯔꯤꯉꯩꯗ ꯅꯣꯏꯔꯒ ꯇꯜꯂꯦꯕ ꯑꯩ ꯏꯁꯩ ꯏꯁꯥꯅꯁꯨ ꯀꯣꯏꯁꯟ ꯑꯃ ꯂꯥꯛꯑꯦꯕ ꯑꯩꯁꯨ ꯀꯣ
ꯎꯝ ꯎꯝ ꯎꯝ
ꯑꯥ ꯅꯣꯏ ꯅꯣꯢ ꯊꯣꯛ ꯅꯣꯏꯅꯤꯡꯗꯕꯗꯣ ꯑꯗꯨꯒꯤ ꯗꯥꯏꯠꯁꯦ ꯀꯟꯇ꯭ꯔꯣꯜ ꯇꯧꯕ ꯑꯩꯁꯦ
ꯅꯣꯏꯅ ꯀꯃꯥꯏꯟ ꯇꯧꯔꯤꯅꯣ ꯈꯪꯗꯦ ꯑꯩꯅ ꯁꯣꯝꯗꯅ ꯆꯥꯔꯁꯨ ꯅꯣꯏꯌꯣ ꯌꯥꯗ꯭ꯔꯦ ꯅꯣꯏꯅ ꯈꯔ ꯍꯦꯛ ꯆꯥꯕꯒ ꯅꯣꯏꯅꯕ ꯀꯟꯇ꯭ꯔꯣꯜ ꯇꯧꯋꯦꯅ ꯑꯗꯨꯗꯅꯤꯅꯦ ꯊꯥ ꯈꯔ ꯑꯣꯟꯊꯣꯛꯅꯔꯗꯤ ꯐꯅꯤ ꯑꯈꯣꯏꯁꯦ
ꯆꯍꯤꯁꯤꯅꯀꯣ ꯅꯪꯒꯤꯁꯨꯀꯣ ꯅꯪꯒꯤꯗꯣ ꯅꯪꯒꯤ ꯆꯍꯤꯒꯤ ꯈꯨ ꯈꯨꯗꯤꯡ ꯑꯣꯏꯅ ꯃꯤꯇꯥꯕꯣꯂꯤꯖꯝꯗꯣ ꯑꯥ ꯇꯞ ꯑꯥ ꯑꯁ ꯏ ꯏ ꯑꯥ ꯃꯦꯇꯥꯕꯖꯝꯗꯣ ꯇꯞ ꯇꯥꯞꯂꯛꯀꯅꯤ ꯅꯪꯒꯤꯁꯨ ꯌꯦꯡꯉꯣꯀꯣ ꯍꯧꯖꯤꯛ ꯀꯩꯅꯣ ꯌꯪ ꯑꯣꯏꯕꯩꯅꯦꯕ
ꯎꯝ ꯎꯝ
ꯅꯪ ꯇ꯭ꯋꯦꯟꯇꯤ ꯐꯥꯏꯚ ꯅꯠꯇ꯭ꯔꯣ ꯍꯧꯖꯤꯛ
ꯇ꯭ꯋꯦꯟꯇꯤ ꯐꯥꯏꯚꯅꯦ ꯑꯣꯏꯗꯣꯏꯅꯦ
ꯇ꯭ꯋꯦꯟꯇꯤ ꯐꯥꯏꯚ ꯍꯦꯜꯂꯛꯑꯗꯤ ꯐꯔꯛ ꯇꯥꯕ ꯍꯧꯕꯅꯦꯀꯣ ꯑꯩꯗꯤ ꯈꯪꯈ꯭ꯔꯕꯅꯦ ꯁꯤꯁꯦ
ꯎꯝ ꯈꯪꯗꯦꯕꯣ ꯑꯁ ꯈꯤꯇꯪꯗ ꯑꯗꯨꯕꯨꯗꯤ ꯁꯝ ꯀꯦꯟꯕꯗꯤ ꯄꯥꯝꯖꯗꯦꯕꯣ ꯑꯗꯣ ꯏꯁꯥ ꯈꯔ ꯊꯥꯒꯠꯄꯗꯤ ꯄꯥꯝ ꯄꯃꯦ ꯁꯝ ꯀꯦꯟꯕꯒꯗꯤ ꯄꯥꯝꯖꯗ꯭ꯔꯦ
ꯇꯤꯅꯦꯖꯤꯗꯣ ꯑꯗꯨꯝ ꯂꯣꯏꯔꯛꯈ꯭ꯔꯕꯅꯦꯕ ꯏꯖꯤꯡ ꯑꯣꯏꯔꯛ ꯐꯕꯅꯦ ꯍꯧꯖꯤꯛꯇꯤ ꯑꯗꯨꯒꯤ ꯏꯐꯦꯛ ꯑꯗꯨꯝ ꯂꯥꯛꯄꯅꯦ ꯑꯩꯗꯤ ꯁꯝꯗꯨ ꯀꯦꯜꯂꯦ ꯄꯤꯝꯄꯜꯁ ꯑꯗꯨꯗꯁꯨ ꯂꯣꯏ ꯊꯣꯛꯄ ꯍꯧꯔꯦ ꯑꯗꯨ ꯍꯦꯛ ꯏꯁꯇꯦꯖ ꯍꯦꯛ ꯂꯣꯢꯕꯗꯒꯤ
ꯑꯣ ꯄꯤꯝꯄꯜ ꯍꯥꯏꯔꯒ ꯑꯩꯁꯨ ꯄꯤꯝꯄꯜꯗꯤ ꯇꯧꯋꯦ ꯑꯗꯨꯒ ꯑꯩꯅ ꯀꯟꯇ꯭ꯔꯣꯜ ꯇꯧꯔꯤꯁꯤꯅ ꯑꯩ ꯒꯨꯂꯤ ꯁꯤꯖꯤꯟꯅꯩꯕ
ꯑꯥ ꯑꯦ ꯀꯔꯤ ꯒꯨꯂꯤ
ꯅꯪ ꯀꯩꯅꯣꯗꯣ ꯈꯪ ꯔꯦꯇꯤꯅꯣ ꯈꯪꯉꯝꯅꯤ ꯑꯥ ꯒꯨꯂꯤꯗꯣ ꯑꯩ ꯑꯩ ꯑꯩ ꯑꯩ ꯒꯨꯂꯤꯗꯣ ꯍꯥꯏꯗ꯭ꯔꯤ ꯉꯩꯗ ꯑꯩ ꯀꯩꯅꯣꯝ ꯍꯥꯏꯒꯦꯕ ꯍꯟꯗꯛ ꯃꯔꯛꯇꯣ ꯑꯩ ꯃꯥꯏꯗꯣ ꯈꯔ ꯒ꯭ꯂꯣ ꯀꯥꯕ꯭ꯔꯥ
ꯑꯥ ꯒ꯭ꯂꯣ ꯀꯥꯞꯄ ꯃꯥꯂꯦ
ꯈꯔ ꯃꯥꯏꯗꯨ ꯈꯔ ꯂꯪꯈꯠ ꯄ ꯈꯣꯀꯠ ꯑꯥ ꯑꯥ ꯀꯩꯅꯣ ꯅꯪ ꯍꯥꯢꯗꯨꯕꯣ ꯒ꯭ꯂꯣ ꯀꯥꯞ ꯑꯗꯨ ꯃꯥꯜꯂꯦ ꯀꯩꯝꯇꯁꯨ ꯈꯪꯗꯦꯗꯤ ꯀꯩꯅꯣ ꯍꯥꯏꯗꯤ ꯒ꯭ꯂꯣ ꯀꯥꯞꯄꯗꯣ ꯈꯪꯗꯕ꯭ꯔꯥ ꯑꯣ ꯑꯣ ꯍꯥꯏꯗꯤ ꯎꯔꯤꯡꯒꯨꯝꯕ ꯀꯩꯝꯇ ꯀꯩꯅꯣ ꯇꯧꯗꯦꯕꯀꯣ ꯇꯧꯕꯗꯤ ꯇꯧꯔꯝꯅꯤꯕ ꯑꯩꯅ ꯑꯗꯨꯗꯤ ꯑꯩꯅ ꯑꯗꯨꯗꯤ ꯁꯤꯖꯤꯟꯅꯩꯁꯦ ꯑꯥ ꯒꯨꯂꯤꯗꯣ ꯀꯩꯅꯣꯗꯣ ꯔꯦꯇꯤꯅꯣꯜꯗꯣ ꯈꯪꯉꯤꯗꯅ ꯅꯥ
ꯈꯪꯉꯦ ꯈꯪꯉꯦ
ꯁꯦꯔꯝꯗꯣ
ꯑꯥ
ꯃꯤꯒꯤ ꯀꯝꯄꯜꯁꯔꯤ ꯁꯤꯖꯤꯟꯅꯧ ꯍꯌꯦꯡꯋꯥꯏ ꯌꯪ ꯑꯣꯏꯅꯅꯕ ꯍꯥꯏꯕ ꯄꯣꯠꯇꯣ ꯑꯗꯨꯒꯤ ꯄꯣꯠꯇꯣ ꯑꯩꯅ ꯇꯦꯇ꯭ꯔꯤꯅꯣꯏꯟ ꯑꯣꯏꯅ ꯁꯤꯖꯤꯟꯅꯩꯑꯕ ꯇꯦꯇ꯭ꯔꯤꯅꯣꯏꯟꯁꯤꯅ ꯑꯃꯨꯛ ꯉꯁꯥꯏꯒꯤ ꯔꯦꯠ ꯇꯤꯅꯣꯜꯗꯨꯒꯤ ꯃꯥꯒꯤ ꯃꯊꯛ ꯃꯊꯛ ꯃꯊꯛ ꯑꯣꯏꯗꯣꯏꯅꯦꯕ ꯌꯥꯝꯅ ꯀꯟꯕ ꯄꯣꯠꯅꯦꯕ ꯃꯥꯒꯤ ꯇꯦꯇ꯭ꯔꯤꯅꯣꯏꯟꯁꯤꯅ ꯀꯃꯥꯏꯅ ꯇꯧꯒꯦꯗ ꯒꯨꯂꯤꯒꯤ ꯐꯣꯝꯗ ꯂꯥꯛꯑꯦꯕ ꯃꯥꯗꯤ ꯑꯗꯨꯒꯤ ꯒꯨꯂꯤꯒꯤ ꯐꯣꯝꯖꯦ ꯑꯩꯅ ꯑꯥ ꯅꯣꯡꯃ ꯀꯥꯜꯂꯒ ꯅꯣꯡꯃ ꯂꯩꯔꯒ ꯆꯥꯏꯕ ꯍꯥꯏꯗꯤ ꯑꯜꯇꯔꯅꯦꯠ ꯗꯦꯖ ꯑꯣꯏꯅ ꯍꯌꯦꯡ ꯀꯥꯟꯊꯣꯛꯑꯅꯤꯅ ꯍꯪꯆꯤꯠ ꯆꯥꯒꯗꯣꯏꯅꯦꯕ ꯑꯗꯨꯃꯥꯏꯅ ꯇꯧꯋꯦꯕ ꯑꯗꯨꯒ ꯃꯥꯁꯦ ꯆꯥꯕ ꯀꯥꯟꯗ ꯅꯨꯡꯗꯥꯡꯗ ꯈꯛ ꯈꯛꯇꯪꯅꯦꯕ ꯆꯥꯒꯗꯕꯁꯦ ꯃꯔꯝꯗꯤ ꯅꯪꯅ ꯃꯥꯁꯦ ꯐꯪꯁꯟ ꯇꯧꯕ ꯀꯥꯟꯗ ꯅꯨꯡꯗꯥꯡꯗ ꯈꯛꯇꯪ ꯇꯧꯋꯦꯕ ꯑꯗꯨꯒ ꯃꯥꯁꯦ ꯏꯐꯦꯛꯇꯤꯞ ꯑꯣꯏꯔꯛꯄ ꯀꯥꯟꯗꯁꯨ ꯀꯨꯏꯅ ꯆꯪꯉꯦ ꯊꯥ ꯑꯦꯠꯂꯤꯁ ꯅꯪ ꯊ꯭ꯔꯤ ꯃꯟꯊ ꯃꯨꯛꯇꯤꯅꯦ ꯉꯥꯏꯅꯒꯗꯣꯏꯅꯦꯕ ꯑꯗꯨꯗ ꯇꯧꯗꯣꯏꯁꯦ ꯊ꯭ꯔꯤ ꯃꯟꯊꯀꯤ ꯄꯦꯔꯦꯠꯁꯤꯗ ꯀꯩꯗꯧꯒꯗꯒꯦꯅ ꯍꯥꯏ ꯇꯥꯔꯒꯗꯤ ꯅꯪ ꯒꯨꯂꯤ ꯆꯥꯔꯤꯉꯩ ꯃꯅꯨꯡꯗꯅꯦ ꯎꯔꯤꯡ ꯐꯅꯌꯥꯝꯗꯤ ꯐꯨꯗꯣꯔꯛꯀꯅꯤꯕꯀꯣ ꯂꯩꯔꯝꯕꯒꯩ ꯂꯣꯏ ꯐꯨꯗꯣꯛꯈ꯭ꯔꯅꯤꯅꯥ ꯑꯗꯨ ꯍꯦꯟꯀꯠꯂꯛꯄꯗꯨ ꯂꯣꯏꯒ꯭ꯔꯀꯥꯟ ꯅꯪ ꯏꯁꯀꯤꯟꯗꯣ ꯏꯁ ꯀꯤꯟꯗꯣ ꯁꯤꯠ ꯅꯥꯟꯈꯤꯗꯣꯏꯅꯦꯕ
ꯑꯣ
ꯑꯗꯥꯏꯅ ꯇꯧꯕ ꯑꯗꯨꯗ ꯃꯥꯖꯦ ꯆꯥꯒꯦ ꯍꯥꯏꯇꯥꯔꯒꯗꯤ ꯅꯪ ꯐꯦꯇꯤ ꯃꯤꯜꯒꯨꯝꯕꯗ ꯗꯣ ꯊꯥꯎ ꯌꯥꯎꯕ ꯆꯥꯛꯀꯨꯝꯕ ꯏꯟꯖꯥꯡꯒꯨꯝꯕ ꯆꯥꯔꯒ ꯁꯤꯖꯤꯟꯅꯍꯧꯒꯗꯕꯅꯦꯕ ꯆꯥꯕꯗꯣ ꯑꯗꯥꯏꯅ ꯇꯧꯋꯦ
ꯅꯪ ꯑꯥ ꯅꯪꯒꯤꯁꯦ ꯃꯦꯗꯤꯀꯦꯜ ꯑꯥ ꯀꯩꯅꯣꯗꯤ ꯇ꯭ꯔꯤꯠꯃꯦꯟꯗꯤ ꯇꯧꯔꯒ ꯆꯥꯗꯤ ꯆꯥꯕ꯭ꯔꯣ
ꯑꯥ ꯃꯦꯗꯤꯀꯦꯜ ꯇ꯭ꯔꯤꯠꯃꯦꯟ ꯍꯥꯏꯁꯦ ꯊꯥꯏꯅ ꯗꯣꯛꯇꯔꯅ ꯑꯗꯨꯝ ꯍꯥꯏꯒꯤꯗ ꯑꯗꯨꯝ ꯁꯤꯖꯤꯟꯅꯕ ꯌꯥꯏ ꯀꯩꯁꯨ ꯀꯥꯗꯦ ꯍꯌꯦꯡꯋꯥꯏ ꯕꯥꯎ ꯑꯅ ꯑꯗꯨꯗ ꯍꯥꯏꯒꯤꯕꯅꯤꯅ ꯑꯩꯁꯨ ꯑꯗꯨꯝ ꯂꯨꯅ ꯁꯤꯖꯤꯟꯅꯔꯕ
ꯑꯣ ꯄꯤꯝꯄꯜꯁꯨ ꯗꯥꯛꯐꯣ ꯂꯣꯏ ꯃꯥꯡꯉꯦꯕꯀꯣ ꯅꯪ ꯍꯥꯏꯁꯦ
ꯎꯝ ꯄꯤꯝꯄꯜꯁ ꯄꯤꯝꯄꯜꯁꯦ ꯃꯥꯡꯕꯁꯦ ꯄꯤꯝꯄꯜꯁꯦ ꯀꯃꯥꯏꯅ ꯃꯥꯡꯍꯟꯒꯦ ꯍꯥꯏꯕ ꯀꯥꯟꯗ ꯅꯪꯒꯤ ꯃꯥꯏꯁꯤꯗ ꯂꯩꯕ ꯑꯗꯨꯅ ꯊꯥꯎ ꯃꯌꯥꯝ ꯊꯣꯛꯏꯕ ꯒ꯭ꯂꯥꯟꯗꯣ ꯄꯤꯛꯁꯟꯍꯟꯈꯤꯗꯣꯏꯅꯦꯕ ꯑꯗꯨꯗꯨ ꯄꯤꯛꯁꯟ ꯍꯜꯂꯛꯄ ꯀꯥꯟꯁꯤꯗ ꯅꯪ ꯃꯥꯏꯗꯨꯗ ꯅꯪ ꯁꯦꯞ ꯑꯃꯁꯨ ꯂꯥꯛꯀꯅꯤꯕꯀꯣ ꯅꯪ ꯍꯥꯏꯗꯤ ꯃꯥꯏꯗꯨꯗ ꯌꯥꯎꯔꯝꯕ ꯁꯦꯔꯝꯒꯤ ꯒ꯭ꯂꯥꯟ ꯃꯌꯥꯝꯗꯨ ꯒ꯭ꯂꯥꯟ ꯃꯆꯥ ꯃꯆꯥ ꯃꯌꯥꯝ ꯌꯥꯎꯔꯤꯗꯨ ꯄꯤꯛꯁꯜꯂꯛꯇꯥꯔꯒꯗꯤ ꯅꯪ ꯃꯥꯏꯗꯨꯗꯁꯨ ꯃꯆꯥ ꯑꯃ ꯑꯣꯜꯂꯛꯀꯗꯣꯏ ꯅꯠꯇ꯭ꯔꯥ ꯁꯦꯞꯁꯨ ꯈꯤꯇꯪ ꯑꯣꯜꯂꯛꯀꯅꯤꯕ ꯃꯥꯏꯗꯣ ꯑꯗꯨꯒ ꯅꯪꯒꯤ ꯅꯥꯇꯣꯟꯗꯨꯁꯨ ꯅꯣꯁꯇꯣ ꯅꯥꯇꯣꯟꯗꯣ ꯑꯗꯨꯒꯤ ꯄꯣꯠꯇꯨꯁꯨ ꯄꯤꯛꯁꯜꯂꯛꯀꯅꯤꯕ ꯑꯗꯨ ꯁꯦꯕꯝ ꯒ꯭ꯂꯥꯟꯗꯣ ꯃꯌꯥꯝ ꯌꯥꯎꯔꯤꯅꯤꯅ
ꯑꯁꯦꯡꯕ꯭ꯔꯣ
ꯃꯥꯅꯦ ꯑꯗꯨꯅ ꯃꯤ ꯀꯩꯅꯣ ꯑꯗꯨꯅ ꯑꯗꯨꯅ ꯃꯤ ꯁꯥꯏꯟ ꯈꯟꯅꯕꯅꯦꯕ ꯅꯣꯖ ꯖꯣꯞ ꯇꯧꯕꯩ ꯇꯥꯏꯞꯇꯅꯦ ꯈꯟꯅꯕꯅꯦꯕ ꯑꯗꯨꯏ ꯒꯨꯂꯤꯗꯣ ꯀꯨꯏꯅ ꯁꯤꯖꯤꯟꯅꯔꯛꯄ ꯃꯤꯖꯤꯡꯗꯗꯤ ꯃꯣꯏ ꯑ ꯀꯥꯡꯒꯨꯗꯣ ꯑꯗꯨꯒ ꯃꯈꯥ ꯄꯣꯜꯂꯦ ꯃꯤꯗꯨꯅ ꯃꯅꯥꯇꯣꯟꯗꯣ ꯆꯥꯎꯔꯒ ꯀꯩꯅꯣꯗꯣ ꯃꯅꯥꯇꯣꯟꯗꯣ ꯆꯥꯎꯔꯒ ꯁꯦꯕꯝ ꯒ꯭ꯂꯥꯟꯗꯣ ꯉꯥꯛ ꯉꯥꯏ ꯇꯔꯒꯗꯤ ꯑꯗꯨꯑꯥꯏꯟ ꯇꯧ ꯀꯅꯤꯕ ꯑꯗꯨ ꯅꯠꯇꯕꯤꯗ ꯆꯨꯝꯅ ꯁꯦꯕꯝ ꯒ꯭ꯂꯥꯟ ꯀꯩꯖꯨ ꯌꯥꯎꯗꯕꯤꯗ ꯆꯨꯝꯅ ꯆꯥꯎꯕ ꯑꯣꯏꯇꯥꯥꯔꯒꯗꯤ ꯑꯗꯨꯒꯨꯝꯕꯗꯨꯗꯤ ꯀꯩꯅꯣ ꯇꯧꯔꯣꯏ ꯏꯐꯦꯛꯇꯤꯞꯕ ꯑꯣꯏꯔꯣꯏ
ꯑꯠꯆꯥ
ꯑꯣꯠꯖꯥ ꯋꯥꯔꯤꯖꯨ ꯌꯥꯝ ꯅꯨꯡꯉꯥꯏꯔꯤ ꯚꯥꯏ ꯅꯪ ꯀꯩꯅꯣ ꯇꯧꯒꯦ ꯑꯗꯨꯏ ꯇꯥꯥꯔꯒꯗꯤ ꯑꯩ ꯍꯣꯔꯦꯟ ꯑꯃꯨꯛ ꯋꯥꯔꯤ ꯁꯥꯟꯅꯔꯖꯤꯅꯦ
ꯍꯣꯏ ꯍꯣꯏ ꯍꯣꯏ ꯎꯝ